ꯍꯜꯂꯣ꯫
ꯎꯝ ꯇꯥꯕꫭꯔ
ꯇꯥꯌꯦ꯫
ꯀꯩꯗꯧꯔꯤꯅꯪ
ꯇꯝ ꯃꯅꯦ
ꯂꯅꯨꯡꯉ
ꯊꯕꯛ ꯂꯩꯇꯦ ꯑꯁ ꯀꯅꯥꯒꯤ ꯐꯣꯟꯅ‌ꯣ ꯑꯃꯨꯛ ꯂꯥꯛꯑꯦꯅꯦ꯫
ꯍ‌ꯣꯏ ꯆꯥꯔꯕ‌ꯣ ꯌꯥꯝ ꯅꯨꯡꯉꯥꯏꯅ ꯂꯩꯌ‌ꯦꯅ‌ꯦ
ꯅꯨꯡꯉꯥꯏꯇꯦꯗ
ꯆꯥꯛꯇꯤ ꯆꯥꯔꯕꯣ
ꯍꯧꯖꯤꯛꯇ ꯇꯣꯛ ꯉꯥꯏꯔꯤ꯫
ꯎꯝ ꯀꯩ ꯀꯩ ꯃꯊ‌ꯦꯜ ꯆꯥꯔꯒ‌ꯦ
ꯀꯩꯅꯣ ꯆꯥꯏꯌ‌ꯦ ꯎꯇꯤꯒ ꯁꯤꯡꯖꯨꯒ꯫
ꯑꯁ ꯍꯥꯎꯋꯦꯅꯦ ꯑꯍꯥꯎꯕ
ꯎꯝ
ꯎꯝ
ꯇꯨꯝ ꯍꯥꯎꯕꯅꯦ꯫
ꯑ ꯍꯣꯏ ꯎꯇꯤ ꯍꯣꯏꯅ ꯆꯥꯗ ꯀꯨꯏꯔꯦ ꯎꯇꯤ
ꯊꯣꯡꯒ ꯆꯥꯎꯅ ꯌꯥꯝ ꯂꯥꯏꯕꯅꯦ
ꯎꯝ ꯊꯣꯡꯉ ꯆꯥꯅꯤꯉꯥꯏꯗꯣ꯫ ꯊꯣꯛꯑꯒ ꯆꯥꯅꯤꯡꯉꯁꯨ ꯎꯄꯥꯏ ꯂꯩꯗꯕ ꯑꯗꯨꯏ
ꯎꯝ꯫
ꯀꯔꯤ ꯀꯔꯤ ꯇꯧꯔ ꯂꯩꯒ‌ꯦ
ꯀꯔꯤꯁꯨ ꯇꯧꯗ꯭ꯔꯦꯗ ꯍꯟꯗꯛꯇꯤ꯫
ꯑꯣ
ꯅꯣꯏꯗꯤ ꯀꯔꯤ ꯊꯕꯛ ꯁꯨꯕ꯭ꯔ‌ꯣ
ꯑꯩꯁꯦ ꯀꯩꯅꯣ ꯀꯣꯂꯦꯁ ꯆꯠꯂꯤ ꯇꯥꯕꯔꫭ
ꯎꯝ ꯇꯥꯏꯌꯦ
ꯎꯝ ꯀꯣꯂꯦꯁ
ꯎꯝ꯫
ꯑꯗꫭ ꯍꯧꯖꯤꯛ ꯀꯥꯥꯟꯁꯦ ꯍꯦꯂꯤꯗꯦ ꯑꫭꯏꯕ ꯑꯗꯨꯒꯤ ꯊꯦꯡ ꯊꯦꯡ ꯇꯨꯝꯃ‌ꯦ ꯊꯦꯡ ꯊꯦꯡ ꯍꯧꯒꯠꯂꯒꯥ ꯍꯧꯖꯤꯛꯇ ꯍꯧꯒꯠꯇ ꯉꯥꯏꯔꯤ
ꯎꯝ꯫
ꯑꯁ꯫
ꯀꯅꯥ ꯀꯅꯥꯒ ꯂꯩꯕ꯭ꯔ‌ꯣ ꯅꯣꯏꯅ꯫
ꯑꯩ ꯕꯤꯃꯒ ꯂꯩꯌ‌ꯦ ꯍ‌ꯣꯏꯁꯇ‌ꯦꯜꯗ ꯂꯩꯌ‌ꯦ
ꯎꯝ
ꯏꯁꯄꯔ‌ꯦ ꯌꯥꯎꯗꯔꯗꯤ
ꯎꯝ ꯎꯝ꯫
ꯅꯪꯗꯤ ꯌꯨꯝꯗ ꯂꯩꯕ꯭ꯔꯣ
ꯎꯝ ꯌꯨꯝꯗ ꯅꯠꯇꯦ꯫
ꯑꯣ ꯎꯝ ꯇꯝꯄꯥꯛꯇ
ꯀꯔꯤꯕ
ꯇꯝꯄꯥꯛ ꯇꯔꯣ꯫
ꯑꯥ꯫
ꯎꯝ ꯀꯃꯥꯏ ꯇꯧꯒꯦ ꯅꯨꯡꯉꯥꯏꯕ꯭ꯔꯣ ꯁꯥꯕ꯭ꯔꯣ ꯀꯃꯥꯏ ꯇꯧꯒꯦ
ꯁꯥꯏ ꯁꯥꯕꯅ
ꯎꯝ ꯍꯣꯏ ꯎꯝ ꯎꯝ꯫ ꯑꯗꯨ ꯈꯨꯠꯁꯥꯗꯨꯅ ꯂꯩꯕ ꯉꯝꯗ꯭ꯔꯦ ꯍꯥꯏꯕꯗꯤ ꯌꯥꯔꯣꯏꯕꯨ꯫
ꯉꯝꯗ꯭ꯔꯦ
ꯃꯄꯥꯟ ꯑꯃꯨꯛ ꯊꯣꯛꯑꯗꯤ꯫ ꯁꯤꯔꯅꯤꯅ‌ꯦ ꯑꯗꯨꯗꯨꯅ ꯁꯥꯏ ꯍꯥꯏꯅ ꯇꯧꯔ ꯂꯩꯔꯗꯤ
ꯎꯝ ꯁꯤꯔꯅꯤ
ꯑꯩ
ꯊꯥꯕꯥꯥꯛꯁꯨ ꯁꯣꯅꯤꯌꯥꯁꯨ ꯂꯩꯇꯦ
ꯌꯦ ꯀ꯭ꯂꯥꯁ ꯆꯠꯇ꯭ꯔꯣ꯫
ꯎꯝ
ꯀꯩꯒꯤ꯫
ꯆꯠꯅꯤꯡꯗꯕ
ꯑꯩꯁ ꯌꯥꯝ ꯌꯝꯗ꯭ꯔꯥ ꯅꯪꯖꯦ꯫ ꯆꯠꯅꯤꯡꯗꯦ ꯑꯩꯅ ꯊꯕꯛꯁꯨ ꯂꯩꯇꯦ ꯀꯥꯏꯅ ꯂꯩꯔꯤꯅꯦꯕ ꯀꯥꯔꯥꯁ ꯆꯠꯅꯤꯡꯗꯕꯥ
ꯎꯝ꯫
ꯑꯥ ꯆꯠꯅꯤꯉꯥꯏꯗꯤ ꯂꯩꯕꯅꯦꯕ ꯑꯗꯨꯒ꯫ ꯀꯩꯁꯨ ꯇꯧꯅꯤꯡꯉꯥꯏ ꯂꯩꯇꯦ ꯇꯧꯔꯒ ꯇꯨꯝꯃ ꯂꯩꯕꯅꯦꯕ꯫
ꯎꯝ꯫
ꯎꯝ ꯌꯥꯕꯅꯦ ꯗꯨꯝ꯫
ꯑꯩ ꯑꯗꯨꯁꯨꯥꯏꯔ
ꯂꯩꯕ ꯅꯨꯡꯉꯥꯏꯕ꯭ꯔꯣ
ꯂꯩꯕ ꯅꯨꯡꯉꯥꯏꯕ꯭ꯔꯣ ꯅꯣꯏꯗꯤ
ꯎꯝ꯫ ꯆꯥꯛ ꯏꯟꯖꯥꯡꯗꯤ ꯆꯥꯕ ꯅꯨꯡꯉꯥꯏꯇꯦꯗ ꯑꯗꯣ ꯁꯥꯁꯨ ꯁꯥꯏ ꯑꯗꯨ ꯑꯇꯩꯗꯤ ꯑꯗꯨꯝ ꯂꯩꯕ ꯅꯨꯡꯉꯥꯏꯗ꯫
ꯎꯝ꯫
ꯀꯩꯁꯨꯨꯝ ꯇꯧꯅꯤꯉꯥꯢ ꯊꯕꯛꯀꯨꯝꯕꯁꯤ ꯂꯩꯇꯕ ꯇꯨꯝꯃꯒ ꯆꯥꯕꯒ
ꯎꯝ
ꯑꯩꯅꯦ꯫
ꯎꯝ ꯆꯥꯕꯒ ꯇꯨꯝꯕꯅ ꯊꯕꯛ ꯑꯣꯏꯔꯦ ꯍꯧꯖꯤꯛ ꯀꯥꯟꯗꯣ ꯑꯗꯨ ꯈꯛꯇ ꯉꯥꯏꯔꯦ꯫ ꯑꯩ ꯍꯧꯖꯤꯛꯁꯨ ꯆꯥꯥꯛ ꯆꯥꯕ ꯍꯧꯒꯠꯄꯥꯁꯨ ꯇꯥꯟꯂ ꯂꯩꯕꯅꯦ
ꯎꯝ
ꯑꯦ ꯇꯜꯂꯦ ꯇꯨꯝꯃꯟꯗꯅ ꯋꯥꯔꯛꯈ꯭ꯔꯦ꯫
ꯎꯝ ꯎꯝ ꯍꯧꯒꯠꯂꯒ ꯅꯣꯏꯗꯤ ꯀꯣꯏꯕꯁꯨ ꯌꯥꯔꯤ
ꯍꯥꯥ꯫
ꯍꯧꯒꯠꯂꯒꯁꯨ ꯀꯣꯏꯕ ꯌꯥꯏ ꯀꯩꯅꯣ ꯅꯣꯏꯗꯤ
ꯆꯠꯅꯤꯡꯗꯕ꯫
ꯑ ꯅꯪꯁꯦ ꯊꯕꯛꯇꯤ ꯂꯩꯕꯅꯦꯕ
ꯀꯔꯤꯁꯨ ꯆꯠꯊꯣꯛꯅꯤꯡꯗ꯭ꯔꯦ ꯁꯥꯃꯟꯕꯒꯤ
ꯑꯣ ꯅꯨꯡꯗꯥꯡꯗ ꯆꯤꯡ ꯀꯥꯎ ꯀꯩꯅꯣ
ꯎꯝ
ꯅꯨꯃꯤꯗꯥꯡ ꯋꯥꯏꯔꯝꯗ ꯆꯤꯡꯒꯥꯥꯔ ꯉꯥꯛ ꯀꯣꯢꯊꯣꯛꯎꯨꯔꯣ ꯃꯐꯥꯝ ꯃꯌꯥꯝ ꯀꯥꯔ ꯀꯗꯨ ꯌꯦ ꯀꯥꯏꯗꯁꯤꯁ
ꯎꯝ
ꯑꯦ ꯆꯤꯡ ꯀꯥꯗ꯭ꯔꯣ꯫
ꯍꯥꯥ
ꯆꯤꯡꯒꯨꯝꯕꯗꯤ ꯀꯗ꯬ꯔꯣꯕ ꯎꯝ ꯎꯝ ꯎꯝ ꯇꯧꯔꯤꯗꯣ
ꯍꯨꯝ ꯇꯨꯝꯃꯤꯌꯦ
ꯅꯠꯇꯦ ꯑꯩꯅ ꯍꯥꯏꯕꯗꯤ ꯆꯤꯡ ꯀꯥꯗꯔꯣꯕ ꯅꯨꯡꯗꯥꯡ ꯆꯤꯡꯒ ꯅꯛꯅꯕ꯭ꯔꯣ ꯅꯪ ꯂꯩꯗꯣ
ꯎꯝ꯫
ꯅꯛꯅꯗꯦ꯫
ꯎꯝ꯫
ꯑꯣ ꯑꯗꯨꯒꯤꯗꯤ ꯅꯦ ꯎꯝ ꯌꯥꯝ ꯂꯥꯞꯅꯕ꯭ꯔꯣ ꯅꯠꯇ꯭ꯔꯒ ꯈꯔ ꯂꯥꯞꯅꯕ꯭ꯔꯣ ꯀꯃꯥꯏꯅ ꯇꯧꯔꯦ ꯅꯪ ꯂꯩꯗꯣ
ꯀꯥꯏꯗ
ꯆꯤꯡꯒꯗꯣ ꯆꯤꯡ ꯆꯤꯡ ꯆꯤꯡ ꯆꯤꯡ ꯑꯃ ꯂꯩꯗꯅ ꯑ꯫
ꯌꯥꯝꯅꯗꯤ ꯂꯥꯞꯇꯦ
ꯑꯣ꯫
ꯎꯝ ꯌꯥꯕ
ꯑꯗꯨꯝ ꯇꯟꯕꯩꯅꯦꯕ
ꯎꯝ ꯀꯅꯤꯡꯉꯗꯤ ꯅꯣꯏꯗꯒꯤ ꯍꯦꯟꯅ ꯀꯟꯕꯅꯦ
ꯑꯁ
ꯅꯣꯏ ꯅꯣꯏ ꯑꯩ ꯇꯥꯟꯕ ꯉꯝꯃꯣꯏ
ꯃꯥꯥꯟꯗꯕ ꯌꯥꯝ ꯁꯣꯟ ꯍꯣꯟꯖꯕꯗꯨ ꯌꯥꯝ ꯁꯣꯟꯅ ꯇꯥꯕ ꯑꯗꯨꯒꯤ
ꯃꯥꯖꯣ ꯏꯇ ꯋꯥꯕꯒꯤꯦꯅꯦ
ꯑ ꯍꯧꯖꯤꯦ ꯆꯆꯥ ꯆꯒꯕꯠꯇ ꯍꯒꯁ
ꯆꯥꯛ ꯆꯥꯗꯦ ꯁꯤꯡꯖꯨ ꯈꯛꯇ ꯆꯥꯏ
ꯍꯧꯖꯤꯀ ꯎꯠꯇꯤꯒ ꯆꯥꯛꯀ ꯁꯤꯡꯖꯨ ꯆꯥꯢ ꯍꯥꯢꯔꯝꯃꯒ ꯀꯔꯤꯅꯣꯅꯦ
ꯎꯠꯇꯦꯛꯒ ꯁꯤꯡꯖꯨꯒꯗ ꯆꯥꯏꯔꯒ ꯆꯥꯛ ꯆꯥꯒꯦꯅ ꯇꯧꯔꯒ ꯆꯥꯕ ꯌꯥꯕ ꯎꯝ ꯆꯥꯛꯕ ꯆꯪꯕ ꯌꯥꯗ꯭ꯔꯦꯕ ꯁꯤꯡꯖꯨ ꯂꯩꯕꯒꯤ ꯈꯤꯇꯪ ꯆꯥꯕꯅꯦ
ꯑꯗꯨ ꯂꯩꯇ꯭ꯔꯗꯤ ꯆꯠꯅꯤꯡꯗ꯭ꯔꯦꯕ
ꯎꯝ
ꯁꯤꯁ ꯍꯥꯎꯕ ꯍꯥꯎ ꯁꯤ
ꯎꯝ ꯍꯥꯎꯕꯅꯤ ꯅꯨꯄꯥꯁꯤꯡꯁꯨ ꯆꯥꯅꯤꯡꯗꯕ ꯁꯥꯕꯅꯦ ꯅꯨꯄꯥꯁꯤꯡꯁꯨ ꯌꯥꯝ ꯆꯣꯞꯄꯅ ꯁꯤꯡꯖꯨꯗ꯫
ꯑꯩꯗꯤ ꯆꯥꯏꯗ ꯁꯥꯗꯦꯗ ꯑꯗꯨꯝ ꯆꯥꯗ ꯍꯥꯏꯗꯤ ꯆꯥꯏꯗ꯫
ꯁꯤꯡꯖꯨ ꯆꯥꯅꯤꯡꯗꯕ ꯁꯥꯕꯁꯤꯡꯗꯣ ꯅꯨꯄꯥꯁꯤꯡꯗꯣ ꯃꯆꯤꯟ ꯊꯤꯕꯅꯤ꯫
ꯑꯩꯗꯤ ꯁꯥꯗꯦꯗ ꯑꯗꯨꯝ ꯆꯥꯁꯦ ꯍꯥꯏꯔꯗꯤ ꯆꯥꯅꯤꯡꯉꯤꯗ
ꯃꯣꯏꯅ ꯍꯦꯟꯅ ꯆꯥꯕꯅꯦ ꯁꯤꯡꯖꯨ ꯆꯥꯅꯤꯡꯗꯦꯅ ꯍꯥꯏꯔꯤ꯫ ꯏ ꯅꯨꯄꯥꯁꯤꯡꯗꯣ ꯈ꯭ꯋꯥꯏꯗꯒꯤ ꯍꯦꯟꯅ ꯆꯥꯔꯤꯕꯅꯤ ꯆꯥꯐꯝ ꯀꯥꯟꯗꯗꯤ
ꯑ ꯑꯩꯗꯤ ꯁꯦꯝꯕ ꯇꯟꯕꯩꯅꯤꯗ ꯊ꯭ꯔꯤ ꯆꯥꯏ
ꯁꯦꯝꯕꯒꯤꯗ ꯇꯟꯕ ꯅꯨꯃꯤꯠꯁꯨ ꯌꯥꯎꯋꯦ ꯇꯟꯗꯕ ꯅꯨꯃꯤꯠꯁꯨ ꯌꯥꯎꯋꯦ ꯆꯥꯅꯤꯡꯉꯗꯤ ꯑꯗꯨꯝ ꯇꯟꯗꯦ
ꯎꯝ ꯑꯦ꯫ ꯎꯝ꯫
ꯍꯦ ꯋꯥꯏꯌꯦ ꯋꯥꯏꯌꯦ ꯉꯥꯁꯤꯁꯦ
ꯀꯩꯅꯣ ꯇꯨꯃꯤꯟꯅ ꯇꯨꯝꯃꯥ ꯂꯩꯔꯥ ꯋꯥꯏꯗꯣ
ꯇꯨꯃꯤꯟ ꯂꯩꯔꯁꯨ ꯋꯥꯌꯦ
ꯆꯥꯛ ꯆꯥꯛ ꯆꯥꯛ ꯍꯦꯟꯖꯥꯡ ꯆꯥ ꯅꯠꯇꯦ ꯃꯤꯁꯤꯡꯖꯦꯀꯣ ꯆꯥꯛ ꯂꯥꯝꯃꯦ ꯍꯥꯢꯅ ꯆꯥꯛ ꯆꯥꯔꯁꯨ ꯃꯨꯛ ꯋꯥꯕ ꯆꯥꯗ꯭ꯔꯁꯨ ꯊꯟꯗꯕꯒꯤ ꯋꯥꯕ
ꯑꯗꯨꯅꯤ꯫
ꯎꯝ ꯅꯪꯗꯤ ꯇꯟꯕ ꯃꯥꯜꯂꯗ ꯉꯁꯤꯗꯤ ꯇꯟꯕꯩ ꯑꯣꯏꯔꯝꯃꯨ
ꯉꯁꯤꯁꯤ ꯌꯥꯝ ꯇꯜꯂꯦ ꯇꯟꯕ ꯉꯥꯛꯇ ꯑꯁ ꯌꯥꯝ ꯇꯜꯂꯦ꯫
ꯎꯝ
ꯑꯩꯅ ꯈꯟꯗꯣꯛꯄ ꯈꯨꯗꯤꯡꯁꯦ ꯇꯧꯅꯤꯡꯕ ꯊꯕꯛ ꯑꯝꯐꯥꯎ ꯌꯧꯔꯛꯇ꯭ꯔꯦ
ꯑꯩꯁ ꯕꯦꯔ ꯀꯥꯗꯔꯣ ꯑꯗꯨꯗꯤ꯫
ꯇꯕ ꯐꯥꯎꯇꯂ
ꯑꯦ ꯑꯦ ꯑꯦ ꯑꯗꯨꯗꯤ ꯅꯪꯖꯨ ꯀꯔꯤꯒꯤꯅꯣ ꯇꯨꯝꯕꯥꯐꯥꯎ ꯇꯜꯂꯦ ꯑꯩꯗꯤ
ꯌꯥꯝ ꯇꯜꯂꯦ
ꯑꯃ ꯊꯥ ꯑꯃ ꯅꯪ ꯈꯨꯇꯟꯖꯦ
ꯎꯝ ꯑꯩꯈꯨꯇꯟꯁꯤ ꯇꯟꯃꯟꯗꯅ ꯌꯥꯔꯔꯣꯏ
ꯎꯝ ꯃꯇꯟꯇꯟꯕꯒꯤ ꯄ꯭ꯔꯥꯏꯖ ꯂꯧꯕ ꯂꯥꯛꯑꯣ ꯍꯥꯏꯔꯒ ꯇꯟꯕꯒꯤ ꯂꯧꯕ ꯂꯥꯛꯇꯦ ꯍꯥꯏꯕꯗꯣ
ꯎꯝ ꯁꯦꯝꯕꯤꯔꯤꯗꯤ ꯐꯗꯣꯏꯕ ꯇꯟꯕꯒꯤꯁꯨ
ꯑ ꯑꯗꯨꯁꯨ ꯂꯧꯕ ꯂꯥꯛꯏ ꯂꯥꯛꯑꯣꯏꯕ ꯅꯠꯇ꯭ꯔꯥ ꯁꯦꯝꯕꯤꯔꯁꯨ ꯃꯤꯅ ꯇꯜꯂꯦ ꯍꯥꯏꯅ
ꯎꯝ
ꯇꯜꯂꯦꯗ ꯅꯣꯏ ꯑꯗꯨꯝ ꯇꯟꯗꯕꯈꯣꯏ ꯂꯧꯖꯔꯣꯒ ꯇꯧꯔꯒ
ꯍꯥꯢꯔꯣꯏ ꯑꯩ ꯇꯜꯂꯦ ꯑꯩꯒꯤ ꯄꯤꯔꯛꯑꯣ ꯄꯤꯔꯛꯇ꯭ꯔꯗꯤ ꯅꯣꯢ ꯁꯤꯅꯤ ꯎꯝ
ꯌꯥꯔꯦ
ꯇꯔꯥꯗꯤ ꯅꯪ ꯁꯤꯅꯤ ꯂꯣꯏꯔꯦ
ꯏꯁ ꯌꯥꯝ ꯉꯝꯗ꯭ꯔꯥ ꯅꯪꯒꯤꯗꯣ
ꯎꯝ ꯉꯝꯕꯅꯦ ꯉꯝꯒꯦꯅ ꯇꯧꯔꯗꯤ ꯉꯝꯕꯅꯦ
ꯍꯧꯖꯤꯛꯇ ꯍꯧꯒꯠꯄꯅꯤ ꯍꯨꯃꯥꯡ ꯁꯧꯏꯗ ꯑꯩꯁꯨ ꯑꯁ ꯑꯥꯏꯗ
ꯑꯁ ꯑꯩꯁꯦ ꯑꯁ ꯁꯦꯡꯕ ꯌꯥꯝ ꯇꯜꯂꯦꯑꯦ
ꯇꯟꯕꯤꯒꯅꯨ ꯇꯟꯕꯤꯒꯅꯨ ꯎꯝ ꯎꯝ ꯑꯗꯨꯒꯤ ꯊꯥꯛ ꯌꯧꯔꯕ
ꯎꯝ ꯉꯥꯡꯉꯣ ꯌꯥꯗꯕꯒꯤ ꯉꯥꯡꯕꯅꯦ ꯑꯩ ꯋꯥꯐꯥꯎ ꯉꯥꯡꯅꯤꯡꯗ꯭ꯔꯕꯅꯦ
ꯑꯩ ꯆꯤꯟꯁꯦ ꯌꯥꯝ ꯀꯟꯕꯅꯦ ꯑꯗꯨꯕꯨ ꯍꯧꯖꯤꯛꯁꯦ ꯑꯩ ꯌꯥꯝꯅ ꯇꯜꯂꯦ ꯇꯟꯕꯒꯤ ꯀꯟꯕ ꯆꯤꯟꯗꯣ ꯌꯥꯗ꯭ꯔꯦꯕ
ꯆꯤꯟꯖꯦ ꯀꯃꯥꯏ ꯀꯟꯒꯦ ꯏꯉꯣꯟꯗꯒ
ꯀꯟꯕꯅꯦ
ꯃꯤꯉꯣꯟꯗꯒꯤ ꯊꯤ ꯊꯤ ꯍꯥꯏꯕ ꯍꯩꯕ꯭ꯔꯣ
ꯍꯩꯕꯅꯦ ꯌꯥꯝꯅ ꯃꯤꯉꯣꯟꯅ ꯁꯤꯡꯅꯕ ꯂꯥꯛꯅꯕ ꯉꯝꯄꯣꯠ ꯅꯠꯇꯦ
ꯎꯝ ꯌꯥꯝ ꯐꯩꯅꯦ
ꯌꯥꯔꯣꯢ ꯑꯩꯉꯣꯟ ꯇꯧꯔꯛꯑꯗꯤ ꯈꯨꯄꯥꯛ ꯑꯃ ꯑꯅꯤ ꯑꯍꯨꯝ ꯃꯔꯤ ꯃꯉꯥ ꯆꯥꯒꯅꯤ
ꯑꯩꯖꯤ ꯃꯤꯖꯤꯡꯗ ꯉ ꯀꯔꯒꯅꯦ ꯃꯤ ꯃꯤ ꯃꯁꯤ ꯃꯆꯤꯟ ꯌꯥꯝ ꯊꯤꯑꯕ ꯑꯩꯈꯣꯏꯗꯣ ꯅꯪꯒ ꯌꯥꯎꯔ ꯃꯤ ꯑꯅꯤ ꯑꯍꯨꯝ ꯊꯦꯡꯅꯈ꯭ꯔꯦ ꯀꯥꯏꯅ ꯅꯪꯕꯨꯗꯤ ꯈꯪꯉꯦꯗ ꯃꯤ ꯑꯃꯁꯦ ꯑꯩꯉꯣꯟꯗꯐ ꯄꯪꯆꯥꯎ ꯁꯥꯎꯔꯛꯄ ꯀꯣ ꯇꯧꯔꯒ
ꯀꯔꯤꯒꯤ ꯁꯥꯎꯔꯛꯄ
ꯈꯡꯗꯦꯗ ꯃꯥꯗꯣ꯫
ꯅꯀꯣꯛ ꯆꯥꯛꯄ꯭ꯔꯥ ꯍꯥꯢꯌꯣ ꯌꯥꯗ꯭ꯔꯣ
ꯅꯨꯄꯤꯒꯤ ꯀꯩꯅꯣꯗꯣ ꯑꯗꯨ ꯀꯩꯅꯣ ꯃꯇꯝ ꯂꯥꯛꯄ ꯃꯥꯜꯂꯦ ꯑꯗꯨꯒꯤ ꯃꯥꯜꯂꯦ ꯃꯥꯒꯤꯗꯣ
ꯑꯁ ꯅꯨꯄꯤ ꯀꯩꯅꯣꯗꯣ ꯍꯥꯏꯅꯦ
ꯑꯗꯨꯗꯣ ꯃꯥꯗꯣ ꯑꯍꯥꯟꯕꯗ ꯀꯦꯛ ꯆꯥꯒꯦ ꯍꯥꯏꯔꯝꯃꯦ ꯑꯦ ꯀꯦꯛ ꯆꯠꯅꯤꯡꯉꯦ ꯍꯥꯏꯔꯝꯃꯦ
ꯑꯥ